ꯍꯜꯂꯣ ꯑꯥꯎ ꯍꯂꯣ
ꯍ ꯀꯅꯥꯒꯤ ꯅꯝꯕꯔ ꯈꯪꯗꯦꯀꯣ ꯔꯦꯟꯗꯝꯂꯤ ꯀꯣꯜ ꯇꯧꯕꯅꯦꯀꯣ
ꯑꯥ ꯑꯥ ꯑꯥ
ꯀꯗꯥꯏꯗꯒꯤꯦꯣ ꯁꯤꯇꯦ
ꯍꯥꯥ
ꯀꯗꯥꯏꯗꯒꯤꯔꯣ
ꯑꯩꯔꯣ ꯑꯩꯗꯤ ꯈꯨꯣꯟꯣꯟꯗꯒꯤꯅꯦ
ꯈꯨꯟꯅ ꯍꯥꯏꯥꯏꯗꯤ
ꯀ ꯍꯥꯏꯗꯣꯟ
ꯑꯆꯥ ꯑꯠꯆꯥ
ꯐꯥꯒꯤ ꯇꯧꯕꯅꯤꯗ ꯅꯪꯒꯤ ꯊꯃꯣꯏꯗ ꯂꯩꯕꯅꯦ ꯑꯩ
ꯑꯣ ꯏꯝꯐꯥꯜꯗ ꯂꯩꯔꯤꯗꯤ ꯍꯧꯖꯤꯛ ꯂꯥꯛꯀꯦ ꯇꯧꯕꯅꯤꯗ
ꯑꯥ ꯂꯩꯕꯨꯗꯤ ꯂꯥꯛꯌꯦꯦ
ꯍ
ꯂꯥꯛꯇꯣꯏꯔꯣ
ꯎ ꯈꯟꯗ ꯂꯩꯌꯦ ꯍꯥꯏꯔꯒ ꯍꯧꯖꯤꯛꯅ ꯏꯝꯐꯥꯜꯗ ꯂꯩꯔꯗꯤ ꯍꯥꯏꯔꯒ ꯂꯥꯛꯇꯣꯏꯔꯣ ꯍꯥꯏꯌꯦ ꯎ
ꯑ ꯂꯥꯛꯀꯦ ꯍꯥꯏꯔꯗꯤ ꯑꯩ ꯍꯧꯖꯤꯛꯃꯛ ꯂꯥꯛꯀꯦꯕ ꯑꯁꯦꯡꯕꯗꯤ ꯈꯣꯟꯗꯅꯦꯅ ꯂꯩꯕ
ꯑꯣ ꯑꯠꯆꯥ ꯑꯠꯆꯥ ꯑꯠꯆꯥ ꯆꯣꯞꯄꯔꯅ ꯂꯥꯛꯀꯦ ꯍꯥꯏꯕ꯭ꯔꯥ
ꯑꯥ ꯆꯄꯥꯏꯅꯒꯥꯥꯛꯀꯦ
ꯂꯝꯕꯤ ꯂꯝꯕꯤ ꯆꯠꯄ ꯌꯥꯗꯕꯗꯣ ꯍꯟꯗꯛꯁꯦ
ꯑꯥ ꯌꯥꯏꯑꯦ ꯀꯔꯤꯒꯤ ꯌꯥꯗꯦ ꯌꯥꯏ ꯑꯗꯨꯝ ꯌꯥ
ꯅꯣꯏ ꯅꯪ ꯀꯗꯥꯏꯗꯒꯤꯔꯣ ꯂꯝꯕꯤ ꯆꯠꯄ ꯌꯥꯏ ꯍꯥꯏꯔꯗꯤ
ꯑꯩꯗꯤ ꯅꯪꯒꯤ ꯊꯃꯣꯏꯗꯒꯤ
ꯑꯦ ꯑꯁ ꯌꯦꯍꯦ ꯋꯥ ꯉꯥꯡꯕ ꯌꯥꯝ ꯍꯩꯌꯦꯍꯦ
ꯑꯣ ꯎ
ꯑꯗꯨꯝ ꯇꯧꯕꯅꯦ ꯅꯪꯗꯦ ꯀꯔꯤ ꯇꯋꯥꯔꯤꯅꯣ ꯍꯧꯖꯤꯛꯇ
ꯎꯝ ꯑꯦꯛꯆꯨꯋꯦꯂꯤ ꯗꯤꯁ ꯏꯁ ꯃꯥꯏ ꯐꯥꯔꯁ ꯀꯣꯜꯒꯤ ꯑꯩꯒꯤ ꯑꯩꯒꯤ ꯐ꯭ꯔꯦꯟꯗꯨ ꯁꯤꯗ ꯂꯩꯕ ꯐ꯭ꯔꯦꯟꯗꯨ ꯃꯥꯗꯣ ꯀꯣꯜꯗꯨ ꯉꯪꯅꯔ ꯂꯩꯕꯀꯣ ꯃꯥꯉ ꯑꯗꯨꯝ ꯃꯩꯇꯩꯂꯣꯟꯣꯝꯗ ꯑꯗꯨꯝ ꯉꯥꯡꯃꯒ ꯑꯩꯅ ꯅꯪ ꯅꯪ ꯅꯨꯄꯤ ꯀꯣꯏꯈ꯭ꯔꯕ꯭ꯔꯣ ꯍꯟꯗꯛ ꯐꯥꯒꯤꯗꯨꯝ ꯇꯧꯔꯒ ꯅꯠꯇꯦꯗ ꯑ ꯁꯨꯝ ꯁꯗ ꯑꯗꯨꯝ ꯇ ꯍꯥꯏꯔꯦ ꯃꯥꯅꯦ ꯁꯦꯝꯕꯤꯔꯒ ꯑ ꯃꯥꯅ ꯅꯝꯕꯔ ꯔꯦꯟꯗꯝꯂꯤ ꯀꯣꯄꯤ ꯇꯧꯕꯕꯤꯔꯒ ꯀꯣꯜ ꯇꯧꯕ ꯗꯤꯁ ꯏꯁ ꯗꯤꯁ ꯏꯁ ꯃꯥꯏ ꯐꯥꯔꯁ ꯀꯣꯜ ꯑꯣꯀꯦ ꯑꯩꯒꯤ ꯀꯣꯜ ꯑꯍꯥꯟꯕꯅꯦꯦ
ꯑ
ꯅꯣꯏ ꯅꯣꯏ ꯑꯁꯤ ꯑꯦꯞꯁ ꯌꯨꯁ ꯇꯧꯔꯒ ꯄꯩꯁꯥ ꯌꯥꯝ ꯐꯪꯈ꯭ꯔ ꯃꯥꯜꯂꯦ ꯅꯦ
ꯑꯗꯦꯗ ꯑ ꯅꯪ ꯅꯪꯒꯤꯀꯣ ꯉꯥꯏꯈꯣ ꯑꯗꯣ ꯋꯥꯗꯣ ꯀꯣꯟꯅ ꯍꯥꯏꯔꯁꯣꯏꯕꯀꯣ
ꯎꯝ
ꯀꯅ ꯍꯥꯏꯔꯤꯁꯦ ꯑꯗꯨꯒꯤ ꯋꯥꯗꯨ ꯑꯇꯣꯞꯄ ꯑꯣꯏꯅ ꯉꯥꯡꯁꯦꯕ
ꯍꯥ
ꯑꯇꯣꯞꯄꯒꯤ ꯋꯥꯔꯤ ꯑꯇꯣꯞꯄ ꯋꯥꯔꯤ ꯑꯣꯏꯅ ꯉꯥꯡꯁꯦ ꯍꯥꯏꯁꯦꯕ
ꯍꯣꯏ ꯉꯥꯡꯁꯦ
ꯑ ꯌꯥꯕ꯭ꯔꯣꯅꯦ
ꯌꯥꯏꯏꯦ
ꯑꯁ ꯅꯪꯒꯤ ꯅꯪꯒꯤ ꯃꯅꯤꯄꯨꯔꯤ ꯉꯥꯡꯕꯣꯃꯣ ꯁꯦ ꯔꯣꯡ ꯃꯩꯁꯨ ꯃꯥꯟꯒꯦ ꯇꯧꯏꯦ
ꯍꯣꯏ ꯑꯗꯨ ꯑꯣꯏꯕꯒꯤꯅꯦ ꯑꯁ ꯅꯪ ꯌꯥꯝ ꯍꯥꯏꯌꯦꯀꯣ
ꯅꯠꯇꯦ ꯑꯩꯒꯤ ꯃꯔꯨꯞ ꯌꯥꯝ ꯂꯩꯕꯅꯦ ꯔꯣꯡꯃꯩ ꯑꯩꯈꯣꯏ ꯑꯗꯨꯒ
ꯊꯥꯗꯦ ꯊꯖꯥꯗꯦ
ꯑꯗꯨꯒ ꯍꯧꯖꯤꯛꯃꯛ ꯑꯁꯤ ꯀꯣꯜ ꯇꯧꯑꯣ ꯍꯥꯏꯕꯁꯨ ꯔꯣꯡꯃꯩꯅꯦ
ꯍꯜꯂꯣ
ꯑꯩꯒꯤ ꯐ꯭ꯔꯦꯟꯁꯨ ꯔꯣꯡꯃꯩ ꯑꯣꯜ ꯗ ꯋꯦ ꯐ꯭ꯔꯣꯝ ꯇꯃꯦꯡꯂꯣꯡ
ꯑꯣ ꯑꯩꯗꯤ ꯀꯅꯥꯅ ꯑꯣ ꯑꯩꯗꯤ ꯌꯥꯔꯦ ꯆꯥꯛ ꯌꯦꯟꯁꯥꯡꯗꯤ ꯊꯣꯡꯕ ꯂꯣꯏꯈ꯭ꯔꯕ꯭ꯔꯣ
ꯑꯦ ꯍꯣꯁꯇꯦꯜꯗ ꯂꯩꯌꯦꯗ ꯆꯥꯛ ꯌꯦꯟꯁꯥꯡ ꯊꯣꯡꯗꯦꯗ
ꯑꯣ ꯆꯥꯛ ꯌꯦꯟꯁꯥꯡꯒꯕꯗꯤ ꯍꯥꯎꯕ꯭ꯔꯥ ꯏꯁꯇꯜꯗ ꯂꯩꯕꯗ
ꯑꯦ ꯍꯣꯁꯇꯦꯜ ꯈꯪꯗꯦꯗ ꯑꯉꯥꯡ ꯑꯣꯏꯔꯀꯥꯟꯗꯒꯤ ꯗ ꯗ ꯆꯥꯔꯁꯤ ꯐꯣ ꯗ ꯆ
ꯑꯣ ꯑꯍꯥꯎꯕ ꯄꯤꯌꯣ ꯍꯌꯣ
ꯑ ꯃꯣꯏ ꯍꯣꯏꯅꯦꯀꯣ ꯃꯣꯏꯗꯨ ꯑ ꯑ ꯁꯟꯗꯦ ꯑꯗꯨꯒ ꯋꯦꯅꯦꯁꯗꯦ ꯑꯗꯨꯒ ꯐ꯭ꯔꯥꯏꯗꯦꯗꯤ ꯑꯗꯨꯝ ꯅꯣꯟ ꯕꯦꯖ ꯄꯤꯕꯅꯦ
ꯑꯣ
ꯑ ꯇꯞꯄꯅꯤꯃꯤꯨ ꯎꯄꯥꯥꯏ ꯂꯩꯠꯇꯦ
ꯎꯄꯥꯏ ꯂꯩꯣ ꯑꯗꯨꯔꯤ ꯌꯦ ꯂꯩꯇꯕ
ꯄꯂꯤꯇꯦ
ꯂꯩꯌꯣ ꯂꯩꯒꯗꯕꯅꯦꯌꯦ
ꯅꯪꯅꯦ ꯏꯟꯁꯥꯛ ꯏꯟꯁꯥꯡ ꯊꯣꯡꯈ꯭ꯔꯕ꯭ꯔꯣ
ꯑꯩꯁꯨ ꯍꯣꯁꯇꯦꯜꯗ ꯂꯩꯔꯤꯌꯦ
ꯑꯣ ꯍꯣꯁꯇꯦꯜꯗ ꯂꯩꯌꯦ ꯍꯥꯏꯔꯗꯤ ꯏꯝꯐꯥꯜꯗ ꯂꯩꯈ꯭ꯔꯦ ꯉ ꯁꯤ ꯅꯨꯄꯤꯁꯦ
ꯎꯝ
ꯈꯟꯗ ꯂꯩꯌꯦ ꯍꯥꯏꯁ ꯃꯆꯤꯟ
ꯏꯝꯐꯥꯜꯁꯥꯏꯇ ꯏꯟꯐꯥꯜ ꯂꯩꯇꯦꯕ ꯑꯩꯅ ꯑꯩꯅ ꯑꯩꯅ ꯍꯥꯏ ꯉꯁꯥꯏ ꯍꯥꯏꯗ꯭ꯔꯣ ꯅꯪꯒꯤ ꯊꯃꯉꯗꯨꯗ ꯂꯩꯑ ꯍꯥꯏꯣ
ꯑꯩꯒꯤ ꯊꯝꯃꯣꯏꯗꯣ ꯁꯄꯦꯁ ꯋꯥꯟ ꯋꯤꯛꯀꯤꯀꯣ ꯑꯗꯨ ꯑꯗꯨꯒꯤ ꯈꯪꯗ꯭ꯔꯦꯕ
ꯑ ꯅꯪꯒꯤ ꯊꯃꯣꯏꯗꯁꯨ ꯍꯣꯁꯇꯦꯜ ꯂꯩꯕ꯭ꯔꯅꯦ
ꯍꯣꯏ
ꯑꯁ ꯑꯩꯅ ꯐꯥꯕ ꯂꯥꯛꯀꯅꯤ ꯍꯥꯏꯅꯩ ꯏꯀꯥꯏꯈ꯭ꯔꯕ ꯃꯥꯜꯂꯦ ꯀꯤꯕ ꯃꯥꯜꯂꯦ
ꯍꯣꯏ ꯀꯕꯤꯗꯤ ꯀꯕꯤꯗꯦꯗ
ꯋꯦꯗꯔ ꯋꯦꯗꯔ ꯅꯨꯡꯉꯥꯏꯇꯦ ꯅꯣꯡ ꯆꯨꯕꯒꯤ ꯂꯥꯛꯑꯣꯏ
ꯍꯥꯏꯗꯤ ꯅꯨꯡꯉꯥꯏꯌꯦ ꯊ ꯊꯅꯅꯨꯡꯁꯥ ꯁꯕ ꯁꯕꯗꯅꯅꯨꯡꯉꯥꯏꯕꯅꯥꯗꯦ
ꯑꯗꯨꯝ ꯍꯟꯗꯛꯇꯤ ꯅꯣꯡ ꯆꯨꯔꯨꯁꯨ ꯅꯨꯡꯉꯥꯏꯗ ꯍꯟꯗꯛꯇꯤ ꯁꯇꯤ ꯂꯩꯕ ꯀꯦꯒꯣ
ꯑꯣ
ꯑꯗꯨꯖ ꯑꯗꯨꯝ ꯅꯨꯡꯉꯥꯏ
ꯊꯥꯏꯅꯥ ꯑꯩꯈꯣꯏꯗꯤ ꯏꯁꯤꯡ ꯆꯥꯎꯔꯗꯤ ꯐꯅꯤꯅ ꯈꯟꯒꯅꯤ ꯂꯥꯏ ꯂꯥꯏꯈꯂꯣꯁꯦ ꯔꯅꯥ
ꯏꯁꯤꯡ ꯆꯥꯎꯕ ꯃ ꯅꯠꯇꯦ ꯂꯣꯟ ꯂꯥꯛꯑꯗꯤ ꯐꯒꯅꯤ ꯑꯗꯨꯒ
ꯎꯝ
ꯑꯃꯨꯛꯀ ꯏꯝꯐꯥꯜꯗ ꯏꯔꯥꯡ ꯇꯧꯔꯗꯤ ꯍꯥꯏꯅ ꯄ꯭ꯔꯊꯅꯥ ꯇꯧꯕꯅꯦ ꯀꯟꯅ ꯁꯨꯇꯤ ꯐꯪꯅꯤꯡꯉꯩ
ꯑꯩꯒꯤꯁꯨ ꯇꯧꯕꯕꯤꯌꯣ
ꯇꯧꯕꯤꯒꯦ ꯇꯧꯕꯤꯒꯦ
ꯎꯝ
ꯀꯔꯤ ꯀꯔꯤ ꯅꯤꯕꯤꯌꯣ ꯍꯥꯏꯕ꯭ꯔꯣ
ꯎꯝ ꯁꯨꯇ ꯁꯨꯇ ꯂꯒꯗꯕ ꯁꯨꯇꯤ ꯄꯥꯝꯕ ꯑꯦ ꯍꯣꯁꯇꯦꯜꯗ ꯂꯩꯕ ꯌꯥꯝ ꯋꯥꯈ꯭ꯔꯦ ꯑꯩ ꯌꯨꯝ ꯆꯠꯅꯤꯡꯕꯅ ꯁꯤꯒꯗꯧꯔꯦ
ꯀꯣꯂꯦꯖ ꯀ꯭ꯔꯤ ꯍꯣꯁꯇꯦꯜꯅ ꯂꯩꯕ꯭ꯔꯣ ꯐꯥꯒꯤ ꯅꯠꯇꯦ ꯏꯝꯐꯥꯜꯗ ꯂꯩꯕ꯭ꯔꯥ ꯀꯗꯥꯏꯗ ꯂꯩꯕ꯭ꯔꯣ
ꯍꯣꯏ ꯏꯝꯐꯥꯎꯗ ꯂꯩꯑꯌꯦ
ꯑꯣ ꯀꯔꯤ ꯀꯂꯦꯖ ꯇ ꯀꯥꯕ
ꯑ ꯀꯣꯜꯦꯁ ꯀꯗ꯭ꯔꯦ ꯀꯗꯦꯁ ꯀꯥꯕꯁꯨꯠꯜꯗꯦ ꯗꯔꯤꯛ ꯄꯥꯎ ꯇꯗꯗꯒꯤ ꯀꯣꯏꯁꯀꯥꯗꯦ
ꯍꯧꯖꯤꯛꯃꯛ ꯀꯣꯂꯦꯖ ꯀꯥꯕ ꯇꯥꯟꯈ꯭ꯔꯦ ꯁ꯭ꯀꯨꯜ ꯀꯥꯕ ꯇꯥꯟꯈ꯭ꯔꯦ ꯄꯔꯊꯅꯥ ꯇꯧꯕꯤꯌꯣ ꯍꯥꯏꯔꯒ ꯑꯃꯨꯛꯀ ꯑꯁ
ꯎꯝ ꯀꯣꯋꯦꯁ ꯀꯥꯗꯦ ꯑꯁꯦꯡꯕ ꯑꯩ ꯀꯣꯋꯦꯁ ꯀꯥꯗꯦ ꯍꯣꯏ ꯑꯁ ꯀꯥꯕꯨꯗ ꯇꯥꯟꯕꯒꯦ ꯀꯥꯔꯁꯨ ꯊꯕꯥꯛ ꯂꯩꯇꯦꯅ ꯍꯧꯖꯤꯛꯀꯥꯟꯗꯤ ꯑꯗꯨ ꯑꯣꯏꯕꯒꯤ ꯗꯔꯀꯥꯔ ꯂꯩꯇ꯭ꯔꯦ ꯀꯣꯂꯦꯖ ꯀꯥꯔꯁꯨ
ꯎꯝ
ꯇꯥꯕ꯭ꯔꯣ
ꯇꯥꯏ ꯇꯥꯏꯌꯦ ꯏꯝꯐꯥꯜꯗꯤ ꯀꯗꯥꯏꯋꯥꯏꯗ ꯂꯩꯕ꯭ꯔꯣ
ꯎꯝ ꯑ ꯖꯤꯅꯤꯝꯁ ꯖꯤꯅꯤꯝꯁ ꯃꯐꯝ ꯈꯪꯕ꯭ꯔꯣ
ꯖꯦꯅꯤꯝꯁ ꯃꯐꯝ ꯈꯪꯕ꯭ꯔꯣ ꯍꯥꯏ ꯑꯩꯈꯣꯏ ꯑꯗꯨꯝ ꯆꯠꯂ ꯀꯩꯅꯣ
ꯑꯣ ꯑꯗꯨꯒꯤ ꯃꯅꯥꯛꯇ
ꯑꯆꯥ ꯑꯆꯥ
ꯐ
ꯑꯩꯈꯣꯏꯗꯣ ꯎ ꯑꯣ ꯑꯩꯈꯣꯏ ꯁꯤ ꯑꯦꯝ ꯁꯤꯒꯤ ꯐꯔꯁ ꯕꯦꯠꯆꯅꯦꯕꯀꯣ
ꯑꯣ
ꯑꯗꯣ ꯍꯥꯟꯅꯗꯤ ꯑꯩꯈꯣꯏ ꯆꯨꯔꯆꯥꯟꯄꯨꯔꯗ ꯂꯩꯔꯝꯃꯦꯕꯀꯣ ꯑꯗꯣ ꯀꯟꯐ꯭ꯂꯤꯛ ꯍꯣꯏ ꯀꯟꯐ꯭ꯂꯤꯛ ꯂꯩꯣꯏꯕꯒꯤ ꯀꯟꯐ꯭ꯂꯤꯛ ꯂꯩꯕꯒꯤ ꯑꯩꯈꯣꯏꯗꯨ ꯏꯝꯐꯥꯜꯗ ꯂꯥꯛꯄ ꯆꯠꯄ ꯀꯥꯟꯗ ꯋꯤ ꯐꯤꯅꯤꯁ ꯑꯥꯔ ꯐꯥꯔꯁ ꯏꯔ ꯑꯦꯟ ꯁꯦꯀꯦꯟ ꯏꯔ ꯑ ꯖꯅꯤꯝꯁꯅ ꯂꯣꯣꯏꯕꯅꯤ
ꯑꯣ ꯍꯧꯖꯤꯛꯇꯤ ꯍꯧꯖꯤꯛꯁꯨ ꯇꯝꯕ꯭ꯔꯣ
ꯑꯥ ꯍꯧꯖꯤꯛꯇꯤ ꯐꯥꯏꯅꯦꯜ ꯌꯌꯔ ꯑꯣꯏꯈ꯭ꯔꯦ
ꯑꯣ ꯅꯣꯏꯒꯤ ꯅꯣꯏꯒꯤ ꯑꯗꯨꯝ ꯂꯥꯛꯏꯅ ꯗ꯭ꯌꯨꯇꯤ
ꯍꯣꯏ ꯍꯣꯏ ꯀ꯭ꯂꯤꯅꯤꯀꯦꯜ ꯄꯣꯁꯇꯤꯡ ꯑꯗꯨꯝ ꯂꯥꯛꯄꯅꯦ
ꯅꯪꯁꯨ ꯇꯥꯕ꯭ꯔꯣ ꯅꯪꯁꯨ ꯂꯥꯛꯄ꯭ꯔꯣ
ꯑꯥ ꯑꯩꯈꯣꯏ ꯁꯔꯖꯔꯤ ꯑꯗꯨꯒ ꯑꯣꯔꯊꯣ ꯑꯣꯊꯣꯒꯨꯝꯕ ꯊꯣꯛꯄ ꯀꯥꯟꯗ ꯂꯥꯛꯑꯦ ꯕꯠ ꯑꯩꯈꯣꯏꯗꯣ ꯃꯟꯗꯦ ꯋꯥꯦꯅꯦꯁꯗꯦ ꯐ꯭ꯔꯥꯏꯗꯦꯗ ꯑꯩꯈꯣꯏꯗ ꯔꯤꯝꯁꯇ ꯄꯣꯁꯇꯤꯡꯗꯨꯝ ꯇꯥꯛꯑꯦꯕꯀꯣ
ꯑꯣ
ꯑꯗꯨꯒ ꯑꯇꯣꯞꯄ ꯅꯨꯃꯤꯠꯅ ꯑꯩꯈꯣꯏꯗꯣ ꯖꯤꯅꯤꯝꯁꯇ ꯂꯥꯛꯄꯅꯦ ꯕꯠ ꯅꯤꯝꯁꯨ ꯎꯝ
ꯑꯗꯨ ꯑꯣꯏꯔꯗꯤ ꯁꯛꯄꯨꯗꯤ ꯑꯗꯨꯝ ꯑꯗꯨꯝ ꯎꯒꯗ꯭ꯔꯅ ꯈꯟꯕ ꯑꯩ ꯑꯩꯁꯨ ꯑꯩꯁꯨ ꯄꯥꯝꯃꯤꯅ ꯑꯩꯁꯨ ꯄꯥꯝꯃꯦ
ꯅꯪ ꯀ꯭ꯔꯤꯕꯦꯖ
ꯑꯩꯅ ꯁꯦꯀꯦꯟ ꯏꯌꯥꯔ ꯑꯣꯏꯗꯣꯏꯅꯦ
ꯑꯆꯥ ꯁꯦꯀ ꯏꯔ ꯁꯦꯀꯀꯦ ꯑꯣꯀꯦ ꯎ
ꯑꯣ ꯑꯩ ꯃꯣꯔꯅꯤꯡꯗ ꯂꯥꯛꯄ꯭ꯔꯣ ꯅꯠꯇ꯭ꯔꯒ ꯅꯥꯏꯠꯇꯗ ꯂꯥꯛꯄ꯭ꯔꯣ
ꯑꯥ ꯅꯗꯦ ꯑꯩꯈꯣꯏꯗ ꯋꯤ ꯀꯦꯝ ꯕꯥꯏ ꯅꯥꯏꯟ ꯗꯒ ꯇ꯭ꯋꯦꯜꯐꯀꯨꯝꯕꯗ ꯆꯠꯄꯅꯦ ꯇꯁꯤꯡꯅ
ꯑ ꯑꯗꯨꯗꯤ ꯎ ꯎꯔꯝꯒꯅꯤ
ꯍꯥꯏꯗꯤ ꯑꯥꯏ ꯃꯥꯏꯠ ꯍꯦꯚ ꯑꯩꯅ ꯅꯪꯕꯨ ꯈꯪꯕꯁꯨ ꯌꯥꯏ ꯅꯪꯅ ꯑꯩꯕꯨ ꯎꯔꯝꯕꯁꯨ ꯌꯥꯏ ꯕꯠ ꯁꯛ ꯈꯪꯅꯗꯕꯒꯤ ꯀꯣ
ꯍꯣꯏ ꯍꯣꯏ ꯍꯣꯏ ꯅꯨꯡꯉꯥꯏꯕ꯭ꯔꯅꯦ ꯅꯣꯏꯒꯤ ꯍꯣꯁꯇꯦꯜꯗ
ꯑ ꯀꯩꯅꯉꯥꯏꯇꯦꯔ
ꯅꯨꯡꯉꯥꯏꯔꯝꯅꯤꯅ ꯍꯧꯖꯤꯛꯇꯤ ꯅꯤꯌꯥꯔ ꯀꯒꯤ
ꯊꯨꯅ ꯊꯨꯅ ꯇꯝꯕ ꯂꯣꯏꯔꯒ ꯑꯟꯗ ꯭ꯔꯥꯎꯟꯁ ꯀ꯭ꯅꯤ
ꯑꯣ ꯅꯔꯁꯤ ꯇ ꯑꯃ ꯑꯟꯗꯔ ꯔꯥꯎ ꯆ ꯅꯤꯡꯉꯥꯏꯏꯒꯔ
ꯍꯣꯏ ꯑꯟꯗꯔꯒ꯭ꯔꯥꯎꯟ ꯆꯠꯂꯒ ꯑꯟꯗꯔꯒ꯭ꯔꯥꯎꯟꯒꯤ ꯆꯥꯎꯕ ꯑꯣꯏꯔꯒ ꯑꯩꯒꯤ ꯁꯛꯁꯦꯁꯐꯨꯜ ꯗꯣꯛꯇꯔ ꯐ꯭ꯔꯦꯟꯁꯤꯡꯗ ꯗꯤꯃꯥꯟ ꯂꯦꯇꯔ ꯑꯦꯕ꯭ꯔꯤ ꯃꯟ ꯂꯥꯛꯒꯦꯦ
ꯑꯣ ꯌꯥꯝ ꯀꯤꯌꯦꯦꯍꯦ ꯅꯪꯒꯤꯗꯤ
ꯍꯣꯏ ꯅꯣꯏꯁꯤ ꯊꯨꯅ ꯇꯃ ꯂꯣꯏꯔꯣ ꯁꯣꯏꯔꯔꯣꯏ ꯅꯪꯁꯨ
ꯑꯩꯗꯤ ꯇꯝꯗꯦꯕꯣ
ꯂꯦꯇꯔ ꯍꯦꯠꯇ ꯅꯣꯡꯃꯩ ꯃꯔꯨ ꯑꯃꯒ ꯊꯥꯔꯛꯀꯅꯤꯕ
ꯆꯥꯟꯗꯣꯛ ꯑꯁꯤꯗ ꯑꯗꯨꯝ ꯍꯩꯕ ꯅꯨꯡꯉꯥꯏꯔꯔꯣꯏ ꯑꯗꯨꯒꯤ ꯋꯥꯗꯣ
ꯑ ꯍꯣꯏ ꯑꯟꯗꯔꯒ꯭ꯔꯥꯎꯟ ꯆꯠꯈ꯭ꯔꯅꯤ ꯑꯗꯨꯗꯣ ꯑꯩꯗꯤ ꯑꯟꯗꯔꯒ꯭ꯔꯥꯎꯟꯗꯤ ꯆꯠꯈ꯭ꯔꯅꯤ ꯐꯥꯒꯤꯗꯤ ꯅꯠꯇꯦ
ꯑꯣ ꯆꯠꯂꯣ ꯍꯧꯖꯤꯛꯁꯨ
ꯑ ꯍꯧꯖꯤꯛꯇꯤ ꯇꯝꯕ ꯂꯣꯏꯗꯕꯅꯤꯅ ꯍꯧꯖꯤꯛꯇꯤ ꯆꯪꯈ꯭ꯔꯁꯨ ꯄꯣꯁꯇꯨ ꯆꯥꯎꯔꯛꯏꯕꯀꯣ
ꯂꯨꯕꯦꯍꯦ ꯅꯪꯒꯤ ꯊꯕꯛꯁꯦ
ꯍꯣꯏ ꯆꯪ꯭ꯔꯁꯨ ꯅꯣꯡꯃꯩ ꯄꯥꯏꯅꯤꯡꯗꯦꯕ ꯈꯔ ꯈꯔ ꯐꯝꯔꯒ ꯆꯥꯕꯗꯨ
ꯍꯥ
ꯎꯝ ꯎꯝ ꯎꯝ ꯅꯣꯏꯒꯤ ꯍꯦꯛ ꯁꯤꯅꯤꯌꯔ ꯔꯦꯖꯤꯅꯥ ꯃꯈꯣꯏꯗꯨ ꯈꯪꯕ꯭ꯔꯥ
ꯐꯝꯗꯤꯩ ꯑꯩꯈꯣꯏꯒꯤ ꯔꯦꯖꯤꯅꯥꯒꯨꯝꯕ ꯃꯤ ꯂꯩꯇꯦ
ꯅꯠꯇꯦ ꯅꯣꯏꯒꯤ ꯁꯤꯅꯤꯌꯔꯒꯨꯝꯕ ꯑꯣꯏꯈ꯭ꯔꯅꯤ ꯃꯣꯏ ꯊꯥꯔꯠ ꯌꯔ ꯀꯥꯔꯅꯤ ꯍꯧꯖꯤꯛꯇꯤ
ꯑꯥꯏꯇ ꯑꯗꯥꯏꯇ ꯅꯗꯦ ꯅꯪꯗꯤ ꯑꯩ ꯀꯔꯤ ꯏꯟꯁꯇꯤꯇ꯭ꯌꯨꯠꯇ ꯇꯝꯃꯦꯅ ꯈꯟꯕ꯭ꯔꯣꯅꯦ
ꯖꯦꯅꯤꯝꯁꯇ
ꯑꯇꯩ ꯖꯤꯅꯤꯝꯁꯨ ꯅꯠꯇꯦ ꯑꯩꯈꯣꯏꯗꯤ ꯄ꯭ꯔꯥꯏꯚꯦꯠꯅꯦ ꯄ꯭ꯔꯥꯏꯚꯦꯠꯇ
ꯑꯗꯨꯗꯤ ꯁꯤꯖꯥꯗ
ꯄ꯭ꯔꯥꯏꯚꯦꯠ ꯍꯥꯏꯔꯒ ꯌꯦ ꯁꯤꯖꯥ
ꯑ ꯅꯪ ꯅꯪ ꯅꯪ ꯑꯦꯝ ꯕꯤ ꯕꯤ ꯑꯦꯁ ꯇꯝꯕꯗꯨ ꯄ꯭ꯔꯥꯏꯚꯦꯠꯇ
ꯑꯗ ꯑꯩꯈꯔꯤ ꯆꯂꯣ ꯍꯥꯏ ꯌꯥꯔꯦ ꯈꯪꯗ꯭ꯔꯗꯤ ꯇꯣꯛꯑꯣ
ꯑꯦ ꯅꯪꯅ ꯅꯪꯅ ꯍꯥꯏꯕꯤꯗ꯭ꯔꯒ ꯀꯃꯥꯏꯅ ꯈꯪꯒꯦꯔꯣꯕ
ꯅꯪ ꯅꯪꯅ ꯈꯪꯕ ꯅꯪꯅ ꯍꯥꯏꯕꯗ ꯈꯪꯕ ꯈꯪꯉꯨꯗ꯭ꯔꯥꯅ ꯈꯟꯕꯅꯦ ꯑꯩꯗꯤ
ꯑꯩꯗꯤ ꯖꯤ ꯑꯦꯟ ꯑꯦꯝꯃꯦ
ꯑꯥ ꯑꯗꯨꯃꯥꯏꯅ ꯍꯥꯏꯌꯣꯅ ꯅꯪ ꯉꯁꯥꯏꯗꯒꯤ ꯍꯥꯏꯁꯨ ꯍꯥꯏꯗ꯭ꯔꯒ
ꯅꯪ ꯍꯪꯁꯨ ꯍꯪꯗ꯭ꯔꯒ
ꯖꯦꯅꯤꯝꯁꯀꯤ ꯃꯅꯥꯛꯇ ꯂꯩꯌꯦ ꯎꯔꯝꯕꯁꯨ ꯌꯥ ꯍꯧꯖꯤꯛꯀꯤ ꯗꯦꯠꯇ ꯖꯤꯅꯤꯝꯁꯀꯤ ꯒꯦꯠꯇ ꯄꯥꯔꯊꯥꯒꯤ ꯍꯦꯛ ꯑ ꯑꯩꯈꯣꯏꯅ ꯄꯔꯥꯊ ꯍꯦꯛ ꯆꯥꯕꯒꯤ ꯗꯨꯀꯥꯟꯒꯤ ꯍꯦꯛ ꯃꯃꯥꯡꯗ ꯍꯣꯁꯇꯦꯜ ꯂꯩꯕꯗꯨꯔꯥ
ꯑꯥ ꯅꯠꯇꯦ ꯑꯥꯢ ꯅꯣꯏ ꯅꯣꯏ ꯑꯁꯤꯗꯁꯨ ꯆꯪꯕ꯭ꯔꯥ
ꯍꯣꯏ ꯑꯗꯨꯝ ꯗ ꯁꯤꯡꯖꯨ ꯄꯔꯥꯊ ꯂꯩꯕꯗ